ꯇꯥꯕ꯭ꯔꯣ
ꯍꯣꯏ ꯇꯥꯏ ꯇꯥꯏ
ꯑꯣ ꯍꯧꯒꯠꯈ꯭ꯔꯕ꯭ꯔꯥ
ꯍꯧꯒꯠꯈ꯭ꯔꯦ ꯀꯨꯏꯈ꯭ꯔꯦꯗ ꯍꯧꯒꯠꯂꯒ ꯆꯥꯛ ꯆꯥꯕ ꯂꯣꯏꯈ꯭ꯔꯦꯗ
ꯑꯣ ꯑꯣ ꯌꯥꯝ ꯊꯨꯏꯅꯦ
ꯍꯣꯏ ꯊꯨꯋꯦ ꯅꯣꯏꯗ
ꯑꯩꯈꯣꯏ ꯏꯆꯦꯒ ꯏꯃꯥꯟꯅꯕ ꯑꯥ ꯏꯅꯃꯥ ꯀꯣ ꯏꯅꯃꯥ ꯆꯥꯈ꯭ꯔꯦ ꯑꯗꯨꯒ ꯑꯩꯈꯣꯏ ꯑꯩꯈꯣꯏꯗꯤ ꯆꯥꯗ꯭ꯔꯤꯗ ꯑꯥꯡ ꯑꯥꯡꯁꯤꯡꯅ ꯆꯥꯈ꯭ꯔꯦ ꯑꯗꯨ ꯉꯁꯤ ꯏꯅꯃꯛ ꯃꯥꯒꯤ ꯏꯆꯥꯅꯨꯄꯤꯗꯣ
ꯎꯝ ꯍ
ꯍꯣꯏ ꯈꯈꯣꯏꯗꯒꯤ ꯀꯔꯤ ꯑꯉꯥꯡ ꯑꯣꯏꯕꯗꯣ ꯑꯗꯨꯝ ꯅꯨꯄꯤꯕꯨ ꯄꯨꯔꯒ ꯀꯔꯤꯅꯣ ꯑꯜꯇ꯭ꯔ ꯁꯥꯎꯟ ꯂꯧꯅꯤꯡꯉꯥꯏ ꯆꯠꯈ꯭ꯔꯦ
ꯑꯣ ꯑꯗꯨ ꯌꯦꯡꯕꯗ ꯅꯪ ꯆꯠꯄ ꯌꯥꯗ꯭ꯔꯦ
ꯎ ꯑ ꯑꯩꯁꯨ ꯆꯠꯀꯦꯅꯗꯤ ꯇꯧꯕꯅꯦ ꯑꯗꯨ ꯃꯥꯒꯤ ꯃꯐꯝꯐꯝꯁꯤꯗꯤ ꯑꯥ ꯅꯍꯥꯟ ꯅꯪꯅ ꯑꯩꯈꯣꯏ ꯏꯅꯥꯎꯅꯄꯥ ꯑꯃꯕꯨ ꯊꯤꯟꯕꯤꯕ ꯃꯐꯝꯗꯣ ꯍꯇꯗ ꯑꯗꯨꯒꯤ ꯃꯐꯝꯗꯨꯅꯤꯅ ꯑꯁ
ꯑꯣ
ꯑꯗꯨ ꯑꯗꯨ ꯃꯐꯝꯗꯗꯤ ꯑꯩ ꯆꯠꯅꯤꯡꯗꯕꯀꯣ ꯍꯥꯏꯕꯗꯤ ꯂꯝꯕꯤꯁꯦ ꯐꯠꯇꯦꯕ
ꯂꯝꯕꯤꯁꯨ ꯐꯠꯇꯕꯅꯦ ꯑꯗꯨꯒ ꯅꯪꯅ ꯌꯦꯡꯕ ꯆꯦꯛꯇꯨ ꯑꯣ ꯅꯪꯅ ꯌꯦꯡꯕ ꯀꯩꯅꯣꯗꯨꯁꯨ ꯂꯩꯒꯦꯔꯥ ꯂꯩꯔꯣꯏꯗ꯭ꯔꯥꯁꯨ ꯑꯗꯨꯝ ꯁꯤꯌꯣꯔ ꯁꯤꯌꯣꯔꯗꯨ ꯑꯣꯏꯗꯕ ꯃꯥꯜꯂꯦ
ꯁꯤꯌꯣꯔꯗꯨ ꯑꯣꯏꯗꯦ ꯍꯣꯏ ꯑꯗꯨ ꯁꯤꯌꯣꯔ ꯑꯣꯏꯗ꯭ꯔꯁꯨ ꯀꯣꯜ ꯇꯧꯔꯒ ꯈꯪꯗꯤ ꯈꯪꯅꯤ ꯑꯩꯅ ꯃꯐꯝ ꯆꯠꯅꯤꯡꯗꯕꯒꯤ ꯆꯠꯇꯕꯅꯦ
ꯑꯣ ꯑꯗꯣ ꯃꯣꯏ ꯍꯜꯂꯛꯈ꯭ꯔꯕ꯭ꯔꯣ
ꯍꯜꯂꯛꯇ꯭ꯔꯦ ꯍꯧꯖꯤꯛꯇ ꯆꯠꯈ꯭ꯔꯦ
ꯑꯣ ꯑꯣ ꯑꯠꯆꯥ ꯑꯆꯥ
ꯎꯝ
ꯃꯣꯏ ꯑ ꯀꯩꯅꯣ ꯀꯅꯥ ꯀꯅꯥꯔꯣ ꯃꯣꯏ ꯑꯅꯤ ꯈꯛꯇꯔꯣ
ꯃꯣꯏ ꯑꯅꯤ ꯈꯛꯇ ꯆꯠꯈ꯭ꯔꯦ ꯍꯣꯏ
ꯑꯣ-
ꯏꯆꯦꯅ ꯃꯅꯨꯡꯗ ꯆꯥꯛ ꯆꯥꯔꯒ ꯂꯩꯌꯦ ꯑꯗꯨ ꯑꯄꯥꯎꯗꯤ ꯆꯥꯛ ꯆꯥꯔꯔꯣꯏ
ꯗꯨꯀꯥꯟ ꯗꯨꯀꯥꯟ ꯆꯠꯇ꯭ꯔꯤꯀꯣ ꯑꯥ ꯗꯨꯀꯥꯟ ꯆꯠꯇ꯭ꯔꯤꯀꯣ ꯃꯣꯏꯁꯨ
ꯍꯣꯏ ꯗꯨꯀꯥꯟ ꯆꯠꯇ꯭ꯔꯤ ꯃꯣꯏꯁꯨ ꯊꯦꯡ ꯊꯦꯡꯅ ꯆꯠꯂꯤꯅꯦ ꯃꯣꯏꯁꯦ
ꯎꯝ
ꯀꯁꯇꯃꯔꯁꯨ ꯂꯩꯇꯕ ꯃꯥꯜꯂꯦꯗ ꯉꯥꯟꯅ ꯆꯠꯂꯁꯨ ꯀꯣ
ꯎꯝ
ꯑꯗꯨꯒꯤ ꯊꯦꯡ ꯊꯦꯡꯅ ꯑꯗꯨꯝ ꯆꯠꯂꯦ ꯆꯥꯛ ꯆꯥꯕ ꯂꯣꯏꯔꯒ
ꯑꯝ
ꯑꯗꯨ ꯃꯥꯒꯤ ꯃꯆꯥꯅꯨꯄꯥ ꯅꯨꯄꯥꯁꯨ ꯑꯁ ꯑꯃꯨꯛ ꯀ ꯑꯣ ꯀꯦꯅꯦ ꯈꯪꯗꯦ
ꯑꯁ ꯀꯩꯒꯤꯔꯣ ꯃꯣꯏꯁꯦ ꯎ ꯀꯩꯅꯣ ꯃꯤ ꯑꯃ ꯐꯔꯦ ꯃꯤ ꯑꯃ ꯇꯧꯋꯦ ꯃꯤ ꯑꯃꯥ ꯐꯔꯗꯤ ꯃꯤ ꯑꯃꯥ ꯇꯧꯋꯦ
ꯍꯣꯏ ꯂꯣꯏꯅꯃꯛ ꯐꯕ ꯅꯨꯃꯤꯠ ꯂꯩꯇꯦ ꯁꯤꯗ
ꯃꯣꯏꯅ ꯀꯔꯤ ꯀꯔꯤ ꯆꯥꯕꯒꯤꯔ
ꯑꯗꯨꯝ ꯃꯣꯔꯦꯒꯤ ꯄꯣꯠꯇꯤ ꯑꯗꯨꯝ ꯆꯥꯏꯑꯦ ꯑꯗꯨ ꯑꯁꯤ ꯏꯆꯦꯒꯤ ꯃꯆꯥꯅꯨꯄꯥꯕꯨꯗꯤ ꯄꯤꯗꯤ ꯄꯤꯖꯗꯕꯅꯦ ꯉꯔꯥꯡꯗꯒꯤ ꯍꯧꯅ ꯀꯣ
ꯆꯥꯕ ꯌꯥꯝ ꯎꯗꯤ ꯎꯗꯦꯕ ꯍꯣꯏ
ꯎꯝ ꯏꯆꯦꯅ ꯑꯗꯨꯝ ꯏꯁꯇ꯭ꯔꯤꯛ ꯑꯣꯏꯅ ꯊꯝꯕꯤꯒꯤꯀꯣ ꯄꯤꯖ ꯐꯠꯇꯕꯅꯦ ꯑꯗꯨ ꯑꯣꯏꯔꯁꯨ ꯉꯔꯥꯡ ꯕꯅꯥꯅꯥ ꯆꯤꯞꯁꯤ ꯆꯥꯏ ꯑꯗꯨ ꯗꯥꯏꯖꯦꯁꯟꯗꯣ ꯌꯥꯝ ꯐꯠꯇ ꯇꯕ ꯃꯥꯟꯂꯦꯅꯦ ꯑꯗꯨ ꯅꯨꯄꯥꯗꯣ
ꯑꯣ ꯅꯨꯡꯁꯤꯠ ꯅꯨꯡ ꯃꯥꯒꯤ ꯄꯨꯛꯇꯣ ꯅꯨꯡꯁꯤꯠꯁꯨ ꯀꯥꯕ꯭ꯔꯥ
ꯑ ꯉꯔꯥꯡꯗꯣ ꯅꯨꯡꯁꯤꯁꯨꯨ ꯀꯥꯏ ꯍꯣꯏ ꯑꯗꯨ ꯋꯥꯇꯔꯤ ꯑꯣꯏꯅꯀꯣ ꯏꯁꯤꯡꯗꯣ ꯌꯥꯝ ꯃꯥꯅ ꯅꯝꯕꯔ ꯇꯨ ꯇꯧꯕ ꯀꯥꯟꯗ ꯏꯁꯤꯡꯗꯨ ꯌꯥꯝ ꯊꯣꯛꯑꯦꯕ ꯑꯗꯨ ꯇꯨꯝꯕꯗꯤ ꯐꯖꯅ ꯇꯨꯝꯃꯦ ꯅꯨꯡꯗꯥꯡꯗꯗꯤ ꯇꯥꯞꯁꯨ ꯂꯩꯇꯦ ꯑꯗꯨꯝ ꯇꯨꯝꯃꯦ ꯑꯗꯨ ꯍꯧꯖꯤꯛꯇꯤ ꯑꯃꯨꯛꯀ ꯑꯀꯔꯤꯅꯣ ꯑꯄꯥꯎꯅ ꯑꯁꯤ ꯑꯪꯀꯜꯅ ꯑꯩꯒꯤꯗꯃꯛꯇ ꯌꯨ ꯄꯤ ꯄꯨꯔꯛꯄ ꯌꯨꯄꯤ ꯑꯗꯨ ꯀꯔꯤꯅꯣ ꯂꯩꯕꯗꯣ ꯀꯣꯀꯣꯅꯠ ꯋꯥꯇꯔꯗꯣ ꯑꯩꯕꯨ ꯊꯛꯑꯣ ꯍꯥꯏꯅ ꯑꯆꯧ ꯑꯆꯧꯕ ꯑꯁ ꯌꯥꯝ ꯆꯥꯎ ꯃꯜꯂꯦꯗ ꯑꯍꯨꯝꯒꯨꯝꯕ ꯁꯥꯏꯖꯅꯦ ꯅꯣꯔꯃꯦꯜ ꯁꯥꯏꯖꯇꯒꯤ ꯑꯗꯨ ꯄꯨꯔꯛ ꯑꯃ ꯑꯣꯇꯣ ꯗ꯭ꯔꯥꯏꯚꯔꯗ ꯍꯣꯏ
ꯑꯝ
ꯗꯨꯀꯥꯟꯒꯨꯝꯕꯗꯒꯤ ꯄꯨꯔꯛꯄ ꯃꯥꯜꯂꯦ
ꯑꯝ
ꯑꯃꯥꯗ ꯋꯥꯟ ꯁꯤꯛꯁꯇꯤꯒꯨꯝꯕ ꯄꯤꯌꯦ ꯍꯥꯏꯌꯦ ꯑꯗꯣ ꯆꯧꯃꯥꯟꯕ ꯄꯨꯔꯛꯑ ꯑꯩꯅ ꯊꯥꯛꯑꯦ ꯊꯥꯔꯒ ꯑꯁ ꯁꯤꯗꯤ ꯌꯥꯝꯃꯟꯈ꯭ꯔꯦꯗ ꯊ꯭ꯔꯤ ꯍꯟꯗ꯭ꯔꯦꯗ ꯑꯦꯝ ꯑꯦꯜꯗꯨ ꯑꯗꯨꯝ ꯍꯦꯟꯈ꯭ꯔꯦ ꯑꯁꯤ ꯑꯉꯥꯡ ꯃꯆꯥꯕꯨꯁꯨ ꯈꯔ ꯄꯤꯁꯦꯅ ꯑꯩꯅ ꯄꯤꯕ ꯑꯗꯨ ꯊꯥꯔꯒ ꯀꯔꯤꯅꯣ ꯑꯗꯨ ꯃꯂꯥꯏ ꯂꯩꯕꯗꯣ ꯑꯗꯨꯁꯨ ꯈꯔ ꯆꯥꯔꯒ ꯈꯔ ꯈꯖꯤꯛꯇꯪ ꯉꯥꯛꯇꯅꯦ ꯑꯗꯨ ꯆꯥꯎꯥꯔꯒ ꯑꯃꯨꯛꯀ ꯑꯣꯛꯄꯀꯣ ꯃꯣꯔꯅꯤꯡ ꯍꯧꯖꯤꯛꯇ
ꯅꯨꯡꯁꯤꯠ ꯀꯥꯅꯤꯡꯕ ꯀꯥꯟ ꯅꯨꯡꯁꯤꯠ ꯀꯥꯅꯤꯡꯕ ꯀꯥꯟꯗꯤ ꯃꯅꯨꯡꯒꯤꯗꯨꯗꯤ ꯈꯔꯗꯤ ꯀꯥꯅꯤꯡꯕꯅꯦ ꯑꯗꯣ ꯃꯍꯤꯗꯤ ꯀꯩꯁꯨ ꯇꯧꯗꯕꯅꯤꯗ ꯃꯍꯤꯕꯨꯗꯤ ꯃꯤ ꯗꯥꯏꯁꯟꯇ꯭ꯔꯤꯒꯨꯝꯕ ꯆꯠꯄ ꯀꯥꯟꯗ ꯑꯗꯨꯝ ꯊꯛꯅꯕꯅꯦꯗ ꯍꯥꯏꯗꯤ ꯑꯣꯔꯦꯖ ꯀꯣꯏꯒꯨꯝꯕꯅ ꯑꯗꯨꯝ ꯔꯤꯍꯥꯏꯗ꯭ꯔꯦꯁꯟꯒꯤ ꯀꯦꯄꯤꯁ ꯑ ꯀꯩꯅꯣ ꯀ꯭ꯋꯥꯂꯤꯇꯤ ꯂꯩꯕꯅꯦꯕ ꯃꯍꯤꯗꯨꯗꯤ ꯑꯗꯨ ꯑ ꯃꯅꯨꯡꯒꯤ ꯈꯔ ꯍ꯭ꯋꯥꯏꯠꯇꯣ ꯑꯗꯨꯅ ꯈꯔ ꯕꯦꯔꯥ ꯀꯥꯕ ꯃꯥꯟꯂꯦ
ꯑ ꯍꯣꯏ ꯑꯗꯨ ꯃꯥꯟꯂꯦ ꯍꯣꯏ
ꯑꯗꯨ ꯑꯌꯨꯛꯇꯣ ꯑꯗꯨꯝ ꯆꯥꯎꯔꯒ ꯅꯨꯡꯁꯤꯠꯀꯨꯝꯕ ꯅꯨꯡꯁꯤꯠꯀꯨꯝꯕ ꯂꯩꯔꯤ ꯂꯩꯔꯤꯕ꯭ꯔꯣ
ꯍꯧꯖꯤꯛ ꯑꯩꯗꯤ ꯌꯦꯡꯕꯤꯗꯦꯗ
ꯑꯣ ꯃꯥꯒꯤ ꯄꯨꯛꯅꯨꯡ ꯅꯨꯡꯁꯤꯠ ꯂꯩꯔꯗꯤ ꯀꯩꯅꯣ ꯊꯥꯎꯒꯨꯝꯕ ꯆꯅꯝꯒꯨꯝꯕꯒ ꯃꯤꯛꯁ ꯇꯧꯔꯒ ꯇꯩꯔꯒ ꯅꯨꯡꯁꯤꯠꯇꯣ ꯊꯣꯛ ꯐ꯭ꯔꯗꯤ ꯑꯗꯨꯝ ꯊꯨꯅꯗꯤ ꯐꯅꯤ ꯈꯟꯕꯒꯤꯅꯤꯗ
ꯑꯣ ꯑꯣ ꯍꯣꯏ ꯃꯥꯒꯤ ꯃꯃꯥꯅ ꯑꯗꯨꯝ ꯇꯧꯕ ꯃꯥꯜꯂꯦ ꯍꯣꯏ
ꯑꯣ
ꯑꯗꯨꯒ ꯅꯨꯡꯁꯤꯠ ꯃꯅꯥꯗꯣ ꯈꯪꯕ꯭ꯔꯥ
ꯈꯪꯉꯦ ꯍꯥꯏ
ꯍꯣꯏ ꯑꯗꯨ ꯂꯧꯕ ꯆꯠꯈ꯭ꯔꯦ ꯃꯥꯒꯤ ꯃꯄꯥ ꯑꯗꯨꯒ ꯎꯝ ꯈꯣꯏꯒꯤ ꯃꯍꯤꯗꯣ ꯍꯅꯤꯗꯣ ꯊꯥꯛ ꯑ ꯈꯔ ꯏꯁꯤꯡ ꯑꯁꯥꯕꯗ ꯅꯨꯡꯁꯤꯠ ꯃꯅꯥꯒ ꯊꯥꯔꯗꯤ ꯌꯥꯝ ꯐꯥꯏ ꯍꯥꯏꯌꯦ ꯃꯥꯒꯤꯗꯃꯛꯇꯤ ꯑꯣꯛꯄꯒꯨꯝꯕ ꯀꯥꯟꯗ ꯀꯣ ꯑꯗꯨ ꯃꯥ ꯅꯨꯡꯁꯤꯠ ꯃꯅꯥ ꯂꯧꯒꯦꯅꯗꯤ ꯆꯠꯈ꯭ꯔꯦ
ꯑꯣ ꯑꯗꯨ ꯑꯣꯛꯄꯕꯨꯗꯤ ꯅꯠꯇꯦ ꯑꯗꯨ ꯅꯝꯕꯔ ꯇꯨ ꯈꯛꯇ ꯇꯧꯔꯒ ꯃꯍꯤꯒꯨꯝꯕ ꯈꯛꯇ ꯇꯧꯔꯗꯤꯀꯣ ꯑꯁꯤ ꯒꯋ꯭ꯥꯕꯒꯤ ꯃꯅꯥ ꯀꯩꯅꯣ ꯃꯅꯥ ꯃꯆꯥꯗꯣ ꯑꯗꯨꯁꯨ ꯌꯥꯝ ꯐꯕꯅꯦ ꯐꯥꯕꯗꯣ
ꯑꯣ ꯑꯣ ꯑꯁ ꯊꯤꯔꯗꯤ ꯂꯩꯗꯤ ꯂꯩꯒꯅꯤꯅꯦ
ꯍꯣꯏ ꯑꯉꯥꯡꯈꯣꯏꯅ ꯆꯥꯕ ꯍꯩꯔꯣꯏꯗ꯭ꯔꯥ ꯈꯟꯕ ꯑꯗꯨꯗꯣ ꯑꯩꯈꯣꯏ ꯑꯍꯟꯅ ꯑꯣꯇꯨꯒꯨꯝꯕ ꯆꯥꯕ ꯀꯥꯟꯗ ꯐꯕꯒꯨꯝꯅꯀꯣ ꯑꯗꯨꯁꯨ ꯌꯥꯝ ꯐꯕꯅꯦ ꯑꯗꯨ ꯃꯅꯥꯗꯣ
ꯑꯣ ꯑꯣ ꯎꯝ ꯑꯁꯤ ꯑꯩꯈꯣꯏꯗꯗꯤ ꯂꯩꯇꯕ ꯃꯥꯜꯂꯦꯀꯣ
ꯑ ꯂꯩ ꯂꯩꯔꯝꯕꯁꯨ ꯌꯥꯏ ꯑꯗꯨ ꯅꯣꯏꯗ ꯈꯪꯗꯦꯅꯦ ꯀꯥꯎꯔꯦꯅꯦ ꯑꯗꯨ ꯅꯣꯏꯗ ꯂꯩ ꯁꯨ ꯑꯗꯨꯝ ꯚꯂꯦꯖ ꯂꯣꯝꯗꯗꯤ ꯂꯩꯗꯤ ꯂꯩꯒꯅꯤ ꯄꯥꯝꯕꯤ ꯌꯥꯝ ꯂꯩꯗꯥꯏꯅꯦ ꯅꯣꯏ ꯗꯣꯝꯗ
ꯍꯣꯏ ꯂꯩꯒꯅꯤ ꯑꯩꯈꯣꯏ ꯉꯔꯥꯡꯗꯤ ꯉꯥ ꯆꯥꯌꯦ
ꯑꯣꯡ ꯉꯁꯤ ꯑꯌꯨꯛꯇꯤ
ꯑꯌꯨꯛꯇꯤ ꯀꯔꯤ ꯊꯣꯡꯕ꯭ꯔꯥ ꯑꯩ ꯀꯤꯠꯆꯦꯟ ꯆꯥꯡ ꯑꯥ ꯗꯥꯜ ꯗꯥꯜ ꯊꯣꯡꯉꯦ ꯍꯌꯦ ꯁꯤꯗꯤ ꯑꯥ ꯁꯤꯁꯇꯔ ꯏꯟ ꯂꯣꯅ ꯊꯣꯡꯕꯀꯣ
ꯎꯝ
ꯑꯩ ꯍꯧꯒꯠꯂꯒ ꯀꯤꯠꯆꯦꯟ ꯆꯪꯔꯒ ꯃꯁꯦ ꯑꯩ ꯉꯁꯤꯗꯤ ꯊꯣꯡꯉꯅꯤ ꯍꯥꯏꯅ ꯊꯣꯡꯕ꯭ꯔꯥ ꯑꯗꯨꯒꯤ
ꯑꯁꯤ ꯑꯉꯥꯡ ꯑꯅꯤꯗꯤ ꯕꯦꯟꯗ ꯆꯠꯈ꯭ꯔꯦ
ꯑꯣ
ꯃꯃꯁꯨ ꯆꯈ ꯎꯝ
ꯑꯗꯨꯗꯤ ꯌꯨꯝꯁꯦ ꯌꯥꯝ ꯃꯈꯣꯟ ꯂꯩꯔꯔꯣꯏꯅꯦ ꯎꯝ
ꯑꯩꯒꯤꯗꯃꯛ ꯀ
ꯅꯪꯅ ꯍꯣꯏ ꯅꯪꯅ ꯉꯥꯡꯅ ꯉꯥꯡꯅꯤꯡꯕ ꯉꯥꯡꯕ ꯂꯩꯔꯁꯨ ꯌꯥꯔꯦꯅꯦ
ꯍꯣꯏꯅꯦ ꯉꯪꯒꯦ ꯉꯁꯤꯗꯤ ꯑ ꯑꯩꯒꯤ ꯀꯔꯤꯅꯣ ꯀꯣꯜ ꯑꯅꯤ ꯆꯠꯈ꯭ꯔꯦꯅꯦ ꯑꯃꯨꯛꯀ ꯖꯦꯔꯣꯗ ꯆꯠꯈ꯭ꯔꯦ ꯑꯗꯨ ꯅꯨꯄꯤꯗꯣ ꯑꯩꯈꯣꯏꯒꯤ ꯑꯁ ꯅꯪ ꯑꯩꯈꯣꯏ ꯏꯃꯥ ꯀꯣ ꯅꯪ ꯍꯪꯉꯅꯤ ꯏꯃꯥ ꯇꯃꯦꯡꯂꯣꯡꯗ ꯍꯤꯡꯕ ꯏꯃꯥꯗꯨꯅ ꯈꯪꯉꯤꯀꯣ ꯇꯃꯦꯡꯂꯣꯡꯗ ꯑꯥ ꯑꯗꯨ ꯏꯃꯥꯒꯤ ꯑꯩꯒꯤ ꯑꯩꯒꯤ ꯑꯌꯥꯝ ꯏꯃꯥꯒꯤ ꯃꯆꯥ ꯑꯌꯥꯝꯕ ꯑꯃ ꯎꯝ ꯅꯍꯥꯟ ꯃꯦꯔꯦꯖ ꯇꯧꯕꯗꯣ ꯈꯪꯕ꯭ꯔꯥ
ꯇꯥꯗꯤ ꯇꯌꯦ
ꯑꯥ ꯍꯣꯏ ꯃꯥꯒꯤ ꯅꯨꯄꯤꯅꯀꯣ ꯑꯩꯉꯣꯟꯗ ꯀꯣꯜ ꯇꯧꯔꯛꯑꯕꯅꯦꯕ ꯑꯩ ꯀꯣ ꯇꯧꯅꯨ ꯉꯥꯏꯌꯣ ꯍꯥꯏꯔꯒ ꯅꯨꯄꯥ ꯃꯥꯕꯨ ꯋꯥꯔꯤ ꯁꯥꯔ ꯂꯩꯕ ꯑꯗꯨꯗ ꯃꯥꯅ ꯍꯦꯛ ꯀꯣꯜ ꯇꯧꯕꯤꯒꯦ ꯑꯗꯨ ꯀꯥꯠ ꯇꯧꯈ꯭ꯔꯕ ꯑꯗꯨꯒ ꯃꯥꯅ ꯀꯣꯜ ꯇꯧꯔꯛꯑꯣ ꯍꯥꯏꯕꯒꯤ ꯑꯩ ꯃꯥꯕꯨ ꯀꯣꯜ ꯇꯧꯋꯦ ꯑꯗꯨ ꯑꯗꯨ ꯋꯥ ꯃꯤꯅꯤꯠꯁꯨꯨ ꯁꯨꯗ꯭ꯔꯦꯕ ꯃꯥꯅ ꯀꯣꯜ ꯇꯧꯔꯥꯎꯁꯦ ꯑꯗꯨ ꯖꯦꯔꯣꯗ ꯆꯠꯂꯦ ꯑꯃꯅ ꯃꯥꯅ ꯀꯣꯜ ꯇꯧꯔꯛ ꯍꯥꯏꯕꯤꯒꯦ ꯑꯗꯨꯗꯤ ꯀꯣꯜ ꯇꯧꯔꯛꯀꯦꯀꯣ ꯍꯏ ꯍꯥꯏꯔꯒ ꯀꯣꯜ ꯇꯧꯋꯦ ꯀꯣꯜ ꯇꯧꯔꯛꯑꯒ ꯃꯥ ꯄꯤ ꯇꯗ ꯑꯗꯨ ꯅꯨꯄꯤꯗ ꯆꯥꯏ ꯆꯥꯒꯅꯤ
ꯑꯩ ꯀꯣꯜ ꯇꯧꯕ ꯀꯥꯟꯗ ꯃꯤ ꯑꯇꯣꯞꯄ ꯂꯥꯛꯔꯁꯨ ꯑꯩꯒꯤꯗꯤ ꯀꯛꯇꯤ ꯀꯛꯇꯦꯗ
ꯑꯣ ꯑꯩꯒꯤꯁꯨ ꯀꯇꯕꯅꯦ ꯉꯁꯤ ꯀꯛꯄ ꯍꯧꯔꯦ ꯑꯃꯨꯛꯀ
ꯑꯗꯨ ꯀꯩꯅꯣ ꯖꯦꯔꯣ ꯆꯠꯄꯗꯣ ꯁꯦꯝꯕ ꯌꯥꯏꯌꯦꯦ
ꯑꯩ ꯁꯦꯝꯦꯔꯒ ꯆꯠꯠꯇꯦꯅꯦ
ꯑꯣꯗꯣ ꯀꯃꯥꯏꯅ ꯁꯦꯝꯕ꯭ꯔꯥ ꯅꯪ ꯁꯦꯝꯕꯗꯣ
ꯁꯦꯝꯗꯣ ꯑꯗꯨ ꯄꯦꯦꯟꯁꯤꯜ ꯏꯂ ꯏ
ꯑꯣ ꯍꯣꯏ ꯍꯣꯏ ꯑꯗꯨꯗꯣ ꯅꯝꯕꯔꯗꯣ ꯆꯞ ꯃꯥꯟꯅꯕ ꯅꯝꯕꯔ ꯅ ꯑꯇꯣꯞꯄ ꯅꯝꯕꯔ ꯇꯧꯒꯗꯕꯅꯦ
ꯑꯣ
ꯅꯝꯕꯔꯗꯣ ꯔꯤꯄꯤꯠ ꯇꯧꯔꯗꯤ ꯖꯦꯔꯣ ꯊꯣꯛꯀꯅꯤ ꯑꯗꯨ ꯑ ꯦꯁ ꯦꯁ ꯅꯗꯤ ꯀꯩꯅꯣꯅꯦ ꯍꯌꯦ ꯅꯝꯕꯔ ꯑꯩꯈꯣꯏꯅ ꯁꯨꯇꯥꯎ ꯇꯧꯗꯕ ꯅꯝꯕꯔꯗꯣ ꯑꯗꯨꯗ ꯇꯥꯎ ꯍꯌꯦ ꯑꯗꯨ ꯑꯗꯨ ꯅꯝꯕꯔ ꯂꯩꯇ꯭ꯔꯗꯤ ꯍꯥꯟꯅꯒꯤꯗꯤ ꯃꯥꯟꯅꯗꯕ ꯑꯇꯣꯞꯄ ꯅꯝꯕꯔ ꯀꯣ ꯑꯗꯨ ꯇꯧꯑꯣ ꯍꯥꯏꯌꯦꯦ ꯅꯪ ꯔꯤꯄꯤꯠ ꯇꯧꯕꯒꯤ ꯅꯝꯕꯔꯗꯣ
ꯅꯝꯕꯔꯗꯨꯁꯨ ꯑꯇꯣꯞꯄꯅꯦ
ꯑꯣ ꯑꯗꯨꯗꯤ ꯀꯩꯒꯤꯔꯥꯀꯣ
ꯎꯝ ꯖꯤꯦꯔꯣ ꯆꯠꯂꯦ ꯑꯗꯨꯒ ꯅꯨꯄꯥꯒꯤꯗꯣ ꯇꯧꯋꯦ ꯑꯗꯨ ꯅꯨꯄꯥꯒꯤ ꯖꯦꯔꯣ ꯆꯠꯄ ꯀꯥꯟꯗ ꯅꯨꯄꯤꯒꯤ ꯇꯧꯋꯦ ꯑꯗꯨ ꯑꯣꯏꯕ ꯃꯥꯜꯂꯦꯗ ꯈꯪꯃꯦꯦ ꯑꯩꯅ ꯔꯤꯄꯤꯠ ꯇꯧꯔꯕ꯭ꯔꯥ ꯑꯗꯨꯗꯤ
ꯇꯧ ꯇꯧꯔꯝꯕꯁꯨ ꯌꯥꯏ ꯑꯩ ꯑꯩꯁꯨ ꯉꯔꯥꯡꯗꯣ ꯑꯃ ꯑꯃ ꯖꯦꯔꯣ ꯑꯃ ꯖꯦꯔꯣꯗꯤ ꯅꯠꯇꯦ ꯊ꯭ꯔꯤꯒꯨꯝꯕ ꯆꯠꯂꯦꯕ ꯇ ꯃ ꯑꯃꯒꯨꯝ ꯑꯃ ꯑꯗꯨꯗꯣ ꯀꯩꯅꯣ ꯄꯤꯟꯁꯤꯜꯗꯨꯅ ꯀꯔꯦꯛ ꯇꯧꯔꯒ ꯑꯗꯨꯝ ꯇꯧ ꯌꯥꯏ ꯑꯩꯒꯤꯗꯤ
ꯑꯣ ꯑꯩꯒꯤ ꯍꯧꯖꯤꯛ ꯐꯥꯎꯕꯗꯤ ꯁꯨꯡꯌꯥ ꯌꯥꯗꯦꯅꯦ ꯑꯩꯅ ꯇꯧꯕ ꯍꯩꯇꯕ ꯃꯥꯜꯂꯤꯅꯦ
ꯑꯣ ꯑꯣꯏꯔꯝꯕꯁꯨ ꯌꯥꯏ ꯅꯪ ꯅꯪ ꯍꯧꯖꯤꯛ ꯇꯧꯔꯤꯁꯦ ꯑꯩ ꯒꯤ ꯍꯥꯟꯅꯒꯤꯗꯨꯔ ꯍꯟꯗꯛ ꯑꯅꯧꯕ ꯅꯝꯕꯔꯗꯨꯔ
ꯑ ꯑꯅꯧꯕ ꯅꯝꯕꯔꯗꯨꯅꯦ
ꯑꯣ ꯑꯣ ꯑꯣ ꯑꯣꯀꯦ ꯑꯣꯀꯦ ꯍꯣꯏ ꯍꯣꯏ
ꯎꯝ ꯑꯗꯨ ꯍꯥꯟꯅꯒꯤ ꯅꯝꯕꯔꯁꯨ ꯑꯗꯨꯝ ꯂꯩꯕ ꯃꯥꯜꯂꯦꯀꯣ ꯅꯪꯉꯣꯟꯗꯀꯣ
ꯂꯩꯑꯦ ꯂꯩꯑꯦ ꯍꯣꯏ ꯍꯧꯖꯤꯛꯇꯤ ꯑꯅꯤꯃꯛ ꯍꯥꯞꯄ ꯌꯥꯕꯅꯤꯅꯀꯣ
ꯑꯣ ꯑꯣ ꯍꯣꯏ ꯍꯣꯏ
ꯅꯪ ꯏꯚꯟꯅꯤꯡ ꯉꯔꯥꯡ ꯀꯣꯜ ꯇꯧꯕꯗꯨꯗꯤ ꯀꯩꯅꯣ ꯃꯥꯜꯂꯦ ꯎꯝ ꯍꯥꯟꯅꯒꯤꯗꯨꯗ ꯃꯥꯜꯂꯦ
ꯍꯣꯏ ꯑꯗꯨꯅꯦ ꯍꯣꯏ ꯑꯗꯨ ꯂꯣꯏꯔꯒ ꯅꯪꯅꯗꯤ ꯀꯣ ꯑꯃ ꯇꯧꯔꯛꯑꯦꯀꯣ ꯅꯪꯒꯤ ꯑꯗꯨ ꯅꯝꯕꯔꯗ ꯀꯣ ꯑ ꯑ ꯎꯝ ꯐꯖꯅ ꯆꯠꯈ꯭ꯔꯕꯅꯤꯅ ꯑꯗꯨ ꯑꯩꯈꯣꯏ ꯑꯩꯒꯤ ꯏꯅꯥꯎꯅꯨꯄꯥꯒꯤ ꯏꯅꯥꯎꯅꯨꯄꯥ ꯗꯦꯜꯂꯤꯗ ꯂꯩꯕꯗꯣ
ꯑ ꯍꯣꯏ ꯍꯜꯂꯣ
ꯑꯥꯎ
ꯑ ꯍꯣꯏ ꯑꯥ ꯍꯣꯏ ꯍꯥꯏ ꯃꯥ ꯍꯥꯏꯌꯣ
ꯑꯥ ꯑꯩ ꯑꯩꯒꯤ ꯏꯅꯥꯎꯅꯨꯄꯥ ꯗꯦꯜꯂꯤꯗ ꯂꯩꯕ ꯅꯨꯄꯥꯗꯣ
ꯎꯝ ꯍꯣꯏ
ꯃꯥꯒꯤ ꯅꯝꯕꯔ ꯑꯩ ꯄꯥꯏꯕꯅꯦ ꯉꯔꯥꯡ ꯍꯥꯡꯔꯒ ꯀꯣ
ꯎꯝ
ꯎꯝ ꯃꯥꯒꯤꯗꯨꯁꯨ ꯑꯗꯨ ꯍꯧꯖꯤꯛꯇꯤ ꯌꯥꯗ꯭ꯔꯤꯌꯦ ꯈꯤꯇꯪ ꯂꯩꯔꯒ ꯌꯥꯔꯗꯤ ꯑꯗꯨꯁꯨ ꯑꯗꯨꯝ ꯑꯩ ꯇꯧꯕ ꯌꯥꯕꯅꯤ
ꯑꯣ ꯑꯗꯨꯅꯤ ꯂꯣꯏꯗ꯭ꯔꯤꯉꯩꯗ ꯄꯡꯇꯧ ꯇꯧꯔꯣ
ꯋꯥꯔꯤ ꯁꯥꯅꯤꯡ ꯃꯥꯟꯕꯒꯤ ꯑꯦ
ꯃꯥꯂꯦꯗ ꯁꯤꯁꯦ
ꯑ ꯅꯪꯒꯤꯗꯃꯛ ꯁꯦꯝꯕꯤꯕ ꯃꯥꯜꯂꯦꯁꯦ
ꯑꯩ ꯋꯥꯔꯤ ꯁꯥ ꯁꯥꯔꯗꯤ ꯑꯩꯈꯣꯏꯒꯤ ꯌꯨꯝ ꯃꯤꯁꯦ ꯌꯥꯝ ꯁꯧꯕꯅꯤ ꯍꯧꯖꯤꯛꯇꯤ ꯑꯃꯨꯛꯀ ꯂꯩꯒꯦ ꯃꯣꯏ ꯆꯠꯄ ꯀꯥꯟꯗ ꯇꯧꯒꯅꯤ
ꯃꯥꯅꯦ ꯃꯥꯅꯦ
ꯎꯝ
ꯑꯥ ꯑꯥ ꯑꯉꯥꯡ ꯅꯥꯔꯗꯤ ꯗꯨꯀꯥꯟ ꯆꯠꯄ ꯌꯥꯒꯦꯔꯣ ꯃꯣꯏꯗꯣ
ꯃꯣꯏꯗꯣ ꯍꯣꯏ ꯑꯗꯨꯕꯨ ꯄꯨꯔꯒ ꯆꯠꯄ ꯃꯥꯜꯂꯦ ꯄꯨꯔꯒ ꯆꯠ ꯀꯦ ꯇꯧꯕꯣ ꯃꯥꯂꯦ ꯑꯗꯨꯗꯁꯨ ꯐꯃꯨꯡ ꯂꯩꯕꯒꯤꯀꯣ
ꯑꯣ ꯍꯣ ꯍꯣꯏ
ꯑꯗꯨ ꯃꯥꯅ ꯁꯤꯗ ꯂꯩꯕ ꯌꯥꯔꯗꯤ ꯂꯩꯕ ꯌꯥꯏ ꯃꯥꯗꯤ ꯃꯥꯒꯤ ꯃꯃꯥꯕꯨ ꯗꯨꯝ ꯃꯤꯁ ꯇꯧꯕ ꯑꯗꯨ ꯗꯨꯀꯥꯟꯗ ꯆꯠꯂꯗꯤ ꯃꯥꯒꯤ ꯑꯟꯇꯤꯕꯨ ꯑꯃꯨꯛ ꯃꯤꯁ ꯇꯧꯅꯤ